ꯑꯥ ꯇꯥꯔꯦ ꯆꯦ
ꯅꯪꯒꯤ ꯅꯦꯠꯋꯥꯛꯇꯣ ꯈꯔ ꯅꯨꯡꯉꯥꯏꯇꯕ꯭ꯔ
ꯑꯥ ꯑꯩꯒꯤꯁꯨ ꯅꯨꯡꯉꯥꯏꯇꯕ꯭ꯔ ꯈꯪꯗꯦ ꯏꯆꯦꯅꯗꯤ ꯑꯅꯤꯔꯛꯇ ꯑꯣ ꯑꯗꯣ ꯏꯆꯦꯗꯤ ꯁꯤ ꯑꯅꯤꯔꯛ ꯇꯧꯕ ꯌꯥꯏꯌꯦ ꯑꯩꯅꯅꯦ ꯃꯤ ꯑꯃꯗ ꯀꯣꯜ ꯇꯧꯕꯁꯦ ꯑꯅꯤꯔꯛ ꯁꯨꯅ ꯇꯧꯕ ꯌꯥꯗꯦ ꯑꯃꯈꯛꯇꯅꯦ ꯌꯥꯔꯤꯁꯦ
ꯑꯃꯨꯛꯃꯨꯛ ꯌꯥꯏꯌꯦꯀꯣ ꯑꯃꯨꯛꯃꯨꯛ ꯌꯥꯗꯦꯕ ꯁꯤꯒꯤ ꯀꯣꯛꯁꯦ ꯁꯤꯒꯤ ꯀꯩꯅꯣꯁꯤꯁꯨ ꯀꯩꯅꯣꯝ ꯇꯧꯋꯦꯕ
ꯑꯣ
ꯍꯥꯏꯗꯤ ꯑꯃꯨꯛꯅ ꯁꯠ ꯑꯃꯨꯛ ꯌꯥꯅꯤꯕꯀꯣ ꯑꯃꯨꯛꯅ ꯌꯥꯔꯣꯏꯕ
ꯑꯩꯅ ꯇꯧꯕ ꯈꯨꯗꯤꯡꯗꯗꯤ ꯑꯅꯤꯔꯛꯁꯦ ꯁꯨꯛꯌꯥ ꯌꯥꯗ꯭ꯔꯦ ꯅꯍꯥꯟꯒꯤ ꯆꯦꯅ ꯑꯃ ꯅꯨꯄꯥ ꯑꯃ ꯅꯝꯕꯔ ꯄꯤꯕꯗꯣ ꯑꯗꯨꯝ ꯃꯥ ꯑꯅꯤꯔꯛ ꯃꯥꯅꯁꯨ ꯇꯧꯕ ꯌꯥꯗꯦ ꯍꯥꯏꯌꯦ
ꯑꯩꯁꯨ ꯌꯥꯔꯝꯗꯦ ꯑꯗꯣ ꯍꯧꯖꯤꯛ ꯑꯃꯨꯛ ꯌꯥꯔꯦ ꯑꯗꯣ ꯑꯃꯨꯛ ꯃꯨꯛ ꯕꯦꯔꯥ ꯌꯥꯝ ꯀꯥꯕꯅꯦꯕ
ꯑꯆꯦ ꯑꯗꯨ ꯑꯁꯦ ꯎꯝ ꯑꯁꯦ ꯑꯥ ꯑꯩꯒꯤꯗꯨꯀꯣ ꯀꯣꯜ ꯁꯨꯗꯕꯒꯤ ꯑꯇꯦ ꯑꯃꯨꯛ ꯄꯤꯔꯛꯄ ꯌꯥꯒꯗ꯭ꯔꯥ ꯅꯝꯕꯔ ꯑꯇꯣꯞꯄ
ꯍꯥ
ꯑꯁꯤ ꯀꯣꯜ ꯋꯥꯔꯤ ꯁꯥꯟꯅꯕꯗꯣ
ꯎꯝ
ꯑꯗꯣ ꯑꯇꯣꯞꯄ ꯑꯃꯨꯛ ꯄꯤꯔꯛꯄ ꯌꯥꯒꯗ꯭ꯔꯅ
ꯌꯥꯏꯌꯦ ꯀꯅꯥꯅꯣ ꯄꯤꯔꯣ ꯃꯤ ꯍꯥꯞꯅꯤꯡꯉꯤ ꯅꯠꯇ꯭ꯔꯣ ꯅꯪꯁꯦ
ꯅꯠꯇꯦ ꯑꯩ ꯍꯥꯏꯕꯗꯤ ꯎꯝ ꯋꯥꯔꯤ
ꯑꯣ ꯋꯥꯔꯤ ꯁꯥꯟꯅꯅꯕ ꯋꯥꯔꯤ ꯁꯥꯟꯅꯅꯕ ꯑꯥ ꯑꯩꯁꯦ ꯑꯗꯨꯕꯨꯗꯤ ꯊꯤꯕꯤꯔꯛꯀꯦ ꯄꯤꯔꯛꯀꯦ ꯑꯗꯨꯝ
ꯍꯣꯏ ꯏꯆꯦ ꯑꯃ ꯄꯤꯔꯕꯗꯣ ꯃꯥꯁꯨ ꯁꯨꯔꯦ ꯍꯥꯏꯕꯒꯤ ꯁꯥꯟꯅꯕ ꯌꯥꯔꯔꯣꯏ ꯍꯥꯏꯌꯦꯕ
ꯎꯝ
ꯀꯝꯄ꯭ꯂꯤꯠ ꯑꯣꯏꯔꯦ ꯍꯥꯏꯌꯦ
ꯑꯣ꯬꯬ ꯄꯤꯔꯦ ꯄꯤꯔꯦ ꯑꯗꯨꯝ ꯌꯥꯅꯤ ꯁꯥꯕ
ꯏꯆꯦꯅ ꯅꯨꯄꯥ ꯑꯃ ꯄꯤꯕꯗꯨꯁꯨ ꯃꯥꯁꯨ ꯑꯝ ꯑꯩ ꯑꯃꯈꯛꯒꯨꯝꯕ ꯋꯥꯠꯂꯝꯃꯅꯤ ꯃꯥꯒ ꯋꯥꯔꯤ ꯁꯥꯟꯅꯒꯗꯧꯕ ꯃꯥꯖꯨ ꯗꯨꯝ ꯑꯅꯝꯕ ꯅꯍꯥꯟ ꯉꯔꯥꯡ ꯅꯍꯥꯟꯗꯣ ꯗꯨꯝ ꯃꯥꯒ ꯁꯥꯟꯅꯩ
ꯎꯝ ꯅꯔꯥꯡ ꯅꯍꯥꯟ ꯃꯥꯒ ꯗꯨꯝ ꯁꯥꯅꯩꯌꯦ
ꯑꯥ
ꯎꯝ
ꯉꯔꯥꯡꯗꯨꯗꯤ ꯁꯥꯟꯅꯗ꯭ꯔꯦ ꯑꯩꯗꯣ ꯉꯔꯥꯡ ꯑꯦꯛꯖꯥꯝ ꯑꯃ ꯂꯩꯕꯒꯤ ꯉꯔꯥꯡꯗꯣ ꯁꯥꯟꯅꯗ꯭ꯔꯤ ꯁꯥꯟꯅꯔꯔꯣꯏꯁꯤꯅ ꯉꯁꯤ ꯍꯣꯔꯦꯟ ꯃꯥ ꯁꯪꯉꯗꯤ ꯁꯥꯟꯅꯁꯤꯗꯤ ꯍꯥꯏꯌꯦ
ꯎꯝ ꯑꯩ ꯄꯤꯒꯦ ꯄꯤꯒꯦ ꯑꯩ ꯃꯤ ꯍꯪꯅꯔꯛꯀꯦꯗꯣ
ꯑꯣ
ꯅꯪ ꯋꯥꯔꯤ ꯁꯥꯟꯅ ꯂꯩꯇꯦ ꯏꯆꯦ ꯂꯩꯇ꯭ꯔꯦ ꯑꯗꯨꯝ ꯍꯥꯏꯔꯣ
ꯑꯣ ꯍꯣꯏ ꯏꯆꯦ ꯏꯆꯦꯗꯤ ꯋꯥꯠꯂꯤꯕ꯭ꯔꯥ
ꯍꯥ ꯑꯩ ꯈꯔ ꯋꯥꯠꯂꯤ ꯎꯝ
ꯑꯣ
ꯑꯩ ꯈꯔ ꯋꯥꯠꯂꯤꯕꯀꯣ
ꯎꯝ
ꯅꯪ ꯑꯗꯨꯝ ꯀꯩꯅꯣ ꯃꯤ ꯃꯤ ꯃꯌꯥꯝ ꯂꯩꯕ ꯏꯃꯥꯟꯅꯕꯤ ꯃꯌꯥꯝ ꯑꯃ ꯀꯣ ꯃꯣꯏꯒꯤꯗ ꯐꯣꯟ ꯑꯗꯨꯝ ꯇꯧꯔ ꯌꯥꯅꯤꯕ
ꯑꯣ
ꯑꯩ ꯍꯪꯒꯦ ꯏꯃꯥꯟꯅꯕꯤꯗ ꯋꯥꯔꯤ ꯅꯣꯏ ꯐꯣꯟ ꯁꯥꯟꯅꯕ ꯌꯥꯕ ꯀꯅꯥ ꯀꯅꯥ ꯂꯩꯔꯤꯒꯦꯗꯣ
ꯑꯥ ꯍꯣꯏ ꯏꯆꯦ
ꯑꯗꯨꯒ ꯁꯥꯎꯗ
ꯑꯁꯤ ꯌꯧꯕ ꯃꯈꯩꯗꯣ ꯑꯗꯨꯝ ꯒ꯭ꯔꯨꯞ ꯁꯦꯝꯕ꯭ꯔꯥ ꯢꯆꯦ
ꯒ꯭ꯔꯨꯞ ꯁꯦꯝꯕꯗꯤ ꯑꯇꯣꯞ ꯑꯇꯣꯞꯄ ꯍꯥꯞꯅꯕꯒꯤ ꯒ꯭ꯔꯨꯞ ꯁꯦꯝꯕꯅꯤ ꯑꯗꯣ ꯑꯁ ꯑꯃ ꯔꯦꯀꯣꯠ ꯇꯧꯕꯩ ꯑꯃ ꯌꯥꯎꯋꯦꯕꯀꯣ
ꯎꯝ
ꯌꯥꯝ ꯋꯥꯅ ꯇꯧꯔꯒ ꯅꯪꯕꯨ ꯂꯨꯄꯥꯗꯣ ꯈꯤꯇꯪ ꯂꯨꯄꯥ ꯔꯦ ꯀꯣꯠꯇꯣ ꯄ꯭ꯔꯦꯒꯥꯞ ꯄ꯭ꯔꯦꯒꯥꯞ ꯁꯤꯜꯂ ꯇꯨꯌꯦꯜꯞ ꯇꯨꯌꯦꯜꯞꯇ ꯉꯥꯡꯗꯣꯏꯅꯦꯕ ꯅꯪꯁꯦ ꯄꯦꯔꯒꯔ꯭ꯥꯞ ꯄꯦꯔꯒ꯭ꯔꯥꯞꯁꯦ ꯑꯗꯨꯁꯨ ꯑꯔꯥꯟꯕ ꯉꯥꯛꯇ ꯉꯥꯛꯇ ꯋꯥꯕꯅꯦꯕ ꯄꯥꯕꯗ ꯌꯥꯝꯅ
ꯎꯝ ꯃꯣꯏꯅ ꯔꯦꯀꯣꯔꯠ ꯊꯥꯔꯛꯏꯔꯣ
ꯍꯥꯥ
ꯃꯣꯏꯅ ꯊꯥꯔꯛꯑꯒ ꯑꯩꯈꯣꯏꯅ ꯑꯃꯨꯛ ꯁꯤ ꯑꯗꯨ ꯇꯥꯔꯒ ꯏꯔꯒ ꯑꯃꯨꯛ ꯄꯤꯈꯠꯇꯣꯏꯔꯕ
ꯎꯝ ꯑꯗꯨ ꯄꯩꯁꯥꯗꯤ ꯈꯤꯇꯪ ꯁꯥꯏꯑꯦꯕ ꯀꯥꯟꯅꯗꯦꯕ
ꯃꯥꯟꯅꯥꯗꯦ ꯍꯥꯏꯔꯤꯔꯣ ꯑꯣ ꯑꯁꯤꯒꯨꯝꯕ ꯋꯥꯔꯤ ꯁꯥꯕꯗꯣ ꯁꯤꯗꯗꯤ ꯌꯥꯕ꯭ꯔꯥ
ꯀꯝꯕ
ꯍꯧꯖꯤꯛ ꯑꯩꯈꯣꯏ ꯋꯥꯔꯤ ꯁꯥꯟꯅꯕꯗꯣ ꯑꯁꯤꯗꯤ ꯁꯥꯕꯗꯤ ꯌꯥꯕ꯭ꯔꯥ ꯍꯥꯏꯕ
ꯌꯥꯢ
ꯑꯥ
ꯀꯥꯟꯗꯤ ꯑꯩ ꯇꯧꯗ꯭ꯔꯦꯕ ꯋꯥꯅ ꯉꯥꯡꯒ ꯂꯨꯄꯥ ꯇꯔꯥꯄꯥꯟ ꯇꯔꯥꯄꯥꯟ ꯈꯛ ꯁꯥ ꯂꯩꯔꯝꯃꯦꯕꯀꯣ ꯑꯗꯨ ꯀꯩ ꯀꯥꯟꯅꯩ
ꯎꯝ ꯀꯨꯏꯔꯕꯖꯠ ꯑꯣꯏꯕꯒꯤꯋꯥ ꯑꯗꯨꯗꯤ ꯆꯦꯒꯤ ꯃꯤꯡꯗꯣ ꯀꯔꯤ ꯀꯧꯒꯦ ꯑꯩꯗꯣ ꯆꯦꯒꯤ ꯃꯤꯡꯗꯣ ꯈꯪꯗꯦ ꯐꯖꯅ ꯆꯦ ꯍꯜꯂꯣ